ꯍꯂꯣ ꯑ ꯍꯜꯂꯣ
ꯇꯥꯏꯀꯣ
ꯍ ꯇꯥꯏ ꯇꯥꯏ ꯇꯥꯏ ꯃꯤꯁꯥꯏ ꯎꯝ ꯀꯩꯅꯩꯅꯣ ꯁꯤꯈꯤꯕ ꯑꯩꯔꯣ ꯀꯩꯁꯨ ꯇꯧꯗꯣꯏꯗ ꯑꯗꯨꯝ ꯍꯄꯑ
ꯑꯣ
ꯅꯪꯗꯤꯆꯦ
ꯑꯩ ꯐꯝꯃꯒ ꯂꯩ
ꯑꯣ ꯃꯥꯏꯅꯦ
ꯅꯨꯡꯉꯥꯏ ꯍꯥꯏꯕ ꯇꯥꯔꯦ
ꯑꯁ ꯑꯃꯨꯛ ꯅꯣꯄ ꯍꯣꯕꯣ
ꯇꯛ ꯀꯔꯤꯁꯨ ꯍꯥꯏꯅꯤꯡꯉꯥꯏ ꯂꯩꯇꯦ
ꯍꯥꯏꯅꯤꯡꯉꯥꯏꯗꯤ ꯌꯥꯝ ꯂꯩꯅ
ꯍꯥꯏꯔꯛꯑꯣ ꯑꯗꯨꯗꯤ
ꯍꯥꯥ
ꯍꯥꯏꯔꯛꯑꯣ
ꯍꯥꯏꯔꯒꯦꯀꯣ
ꯅꯣꯏꯗꯤ ꯕꯣꯜ ꯌꯦꯡꯗꯕ꯭ꯔꯣ
ꯌꯦꯡꯉꯤꯗ ꯋꯥꯠꯂꯤ ꯄꯨꯡ ꯇꯥꯗ꯭ꯔꯤꯌꯦ
ꯑꯣ ꯑꯗꯨꯝ ꯌꯦꯡꯕ꯭ꯔꯥꯅꯨꯡꯇꯤ ꯁꯥꯟꯅꯕꯗꯣ
ꯑ ꯑꯣ ꯀꯗꯤ
ꯅꯣꯏ ꯅꯣꯏ ꯅꯃꯥꯟꯅꯕꯁꯤꯡꯒ ꯄꯩꯁꯥ ꯀꯩꯅꯣ ꯊꯥꯅꯔꯒ ꯌꯦꯡꯕ ꯑꯗꯨꯒꯨꯝꯕ ꯇꯧꯗꯦ
ꯈꯣꯏ ꯗꯤ ꯃꯥꯏ ꯇꯥꯎꯗꯦꯗ ꯄꯦꯁꯥ ꯇꯧꯊꯣꯛꯄ ꯑꯗꯨꯕꯨ ꯃꯤ ꯈꯔꯅ ꯀꯩꯅꯣ ꯁꯞꯄꯣꯔꯠ ꯇꯤꯝ ꯑꯃ ꯂꯩꯗꯥꯏ ꯒꯌ꯭ꯥꯟ ꯇꯕ꯭ꯔꯣ ꯑꯥ ꯑꯗꯨ ꯃꯨꯛ ꯁꯤꯟꯅ ꯑꯦꯛꯖꯥꯝꯄꯗ ꯑꯁꯤꯒꯤ ꯃꯁ ꯁꯅꯥꯗꯕꯕꯁꯤ ꯑꯩꯈꯣꯏꯒꯤ ꯄꯤꯅꯤ ꯍꯥꯏꯁꯦꯕ ꯑꯗꯨꯗ ꯑꯩꯈꯣꯏꯅ ꯀꯩ ꯀꯩꯔꯥ ꯆꯥꯛ ꯑꯦꯟꯁꯥꯡ ꯑꯃꯨꯛ ꯄꯨꯊꯣꯛ ꯅꯤꯂꯥ
ꯑꯣ ꯑꯣ ꯆꯥꯛ ꯌꯦꯟꯁꯥꯡ ꯊꯣꯡꯂꯥ ꯆꯥꯕ ꯌꯦꯡꯂꯒꯥ ꯅꯨꯡꯉꯥꯏꯔꯅꯤ ꯑꯗꯨꯗꯤ
ꯆꯥꯛ ꯑꯦꯟꯁꯥꯡ ꯗꯣ ꯊꯣꯡꯉꯥ ꯆꯥꯏ ꯑꯗꯩꯩꯁꯨ ꯃꯤꯃꯤ ꯑꯃꯦꯠꯄꯁꯨ ꯇꯧꯔꯒꯥ ꯆꯥꯏ
ꯑꯣ
ꯅꯣꯏꯗꯤ ꯌꯦꯡꯗ꯭ꯔꯣ
ꯑꯩꯗꯤ ꯑꯃꯥꯔꯁꯨ ꯌꯦꯡꯗꯦꯗ ꯌꯦꯡꯅꯤꯡꯕ ꯊꯣꯛꯇꯦ ꯑꯗꯣ ꯀꯩꯅꯣ ꯏꯊꯟꯇꯥꯁꯨ ꯌꯦꯡꯕ ꯅꯨꯡꯉꯥꯏꯇꯕꯅꯤ ꯀꯩꯅꯣ ꯑꯩꯈꯣꯏ ꯐꯣꯟꯗꯀꯣ ꯏꯊꯟꯇꯥ ꯅꯠꯇ꯭ꯔꯒ ꯃꯤ ꯈꯨꯌꯥꯝ ꯀꯩꯅꯣ ꯃꯤ ꯐꯦꯃꯤꯂꯤꯁꯤꯡꯒ ꯑꯗꯨꯝ ꯇꯧꯔꯒ ꯌꯦꯡꯉꯗꯤ ꯈꯔ ꯅꯨꯡꯉꯥꯏꯕꯅꯤ ꯑꯗꯨꯕꯨ
ꯅꯣꯏ ꯐꯦꯃꯥꯂꯤ꯫ꯗꯤ ꯕꯜ ꯌꯦꯡꯗ꯭ꯔꯣ
ꯑꯩꯈꯣꯏꯒꯤ ꯇꯤꯚꯤ ꯌꯥꯗꯕꯒꯤꯀꯣ ꯁꯦꯝ ꯗꯕꯒꯤ ꯁꯦꯝꯕꯤꯗꯕꯒꯤ ꯌꯥꯗꯦꯕ ꯑꯗꯨꯒꯤ
ꯌꯥꯝꯅꯨꯡꯇꯦꯗꯥ ꯑꯗꯣ ꯑꯣꯏꯔꯗꯤ ꯑꯩꯈꯣꯏ ꯔꯣꯝꯗ ꯂꯛꯑꯣ
ꯒ ꯅꯣꯏꯗ ꯂꯥꯛꯅꯤꯡꯗꯦ ꯅꯣꯏꯗ ꯁꯥꯕꯒꯤ
ꯆꯇꯂꯣꯍꯦ ꯍꯧꯖꯤꯛꯇꯤ ꯁꯥꯗꯤꯌꯦ ꯅꯣꯡꯆꯨꯕꯥꯒꯤ ꯏꯪꯒꯦꯍꯦ ꯀꯩꯅꯣ ꯆꯥꯏꯕꯤ ꯁꯤꯗꯤ
ꯅꯍꯥꯟꯗꯣ ꯑꯩ ꯀꯩꯅꯣ ꯏꯝꯐꯥꯜꯗꯒꯤ ꯂꯥꯛꯑꯀꯥꯟꯗ ꯒꯥꯔꯤꯗꯣ ꯑꯩꯈꯣꯏ ꯈꯨꯟꯗ ꯆꯪꯗꯕꯤꯗ ꯅꯣꯏꯗ ꯆꯦꯛꯆꯕ ꯑꯗꯨ ꯅꯣꯏ ꯈꯨꯟꯗꯣ ꯌꯧꯔꯛ ꯑꯁ ꯑꯁ ꯈꯨꯠꯁ ꯑꯃ ꯇꯧꯋꯦꯀꯣ ꯑꯁ ꯁꯤꯒꯥꯅꯤ ꯃꯤ
ꯅꯨꯡꯁꯥ ꯊꯣꯛꯑꯗꯤ ꯑꯗꯨꯝ ꯁꯥꯕꯅꯤꯍꯦ
ꯅꯨꯡꯁꯥ ꯊꯣꯛꯇꯦ ꯑꯗꯨ ꯅꯨꯃꯤꯠꯇꯣ ꯀꯩꯅꯣ ꯅꯣꯡꯗꯣ ꯃꯝꯃꯦꯕ ꯑꯗꯨ ꯅꯣꯏꯒꯤꯗꯣ ꯁꯥꯕꯗꯣ ꯈꯔ ꯇꯣꯡꯉꯥꯜꯂꯦꯕ
ꯑꯦ ꯑꯗꯨꯃꯥꯏꯅ ꯇꯣꯡꯉꯔ ꯑꯗꯨꯗꯤ
ꯒ ꯑꯗꯨ ꯅꯣꯏ ꯅꯣꯏ ꯀꯩꯔꯣ ꯅꯣꯏ ꯈꯨꯟꯗꯨ ꯂꯩꯕ ꯅꯨꯡꯉꯥꯏꯕ ꯃꯟꯗꯦ ꯎ
ꯅꯨꯡꯉꯥꯏꯌꯦꯗꯥ ꯑꯩꯈꯣꯏ ꯈꯨꯟꯗꯗꯤ ꯑꯩꯈꯣꯏꯗꯤ ꯀꯩꯅꯣ ꯑ ꯃꯊꯛꯇꯅꯦ ꯂꯩꯗꯣ ꯑꯗꯨꯒꯤ ꯅꯨꯡꯉꯥꯏꯌꯦ ꯕꯖꯥꯔꯗꯤ ꯁꯥꯕꯅꯦ ꯃꯈꯥ ꯔꯣꯝꯗꯥꯗꯤ
ꯑꯣ ꯑꯣ
ꯑꯩꯈꯣꯏ ꯌꯨꯝꯗꯗꯤ ꯑꯩꯈꯣꯏ ꯌꯨꯝꯒꯤ ꯃꯅꯥꯛꯇ ꯎ ꯄꯥꯥꯟꯕꯤ ꯑꯗꯨꯝ ꯑꯆꯧ ꯑꯆꯧꯕ ꯂꯩꯕꯒꯤ ꯑꯗꯨꯝ ꯁꯥꯏ ꯏꯪꯉꯤ ꯅꯨꯡꯉꯥꯏ ꯐ꯭ꯔꯦꯁ ꯑꯣꯏꯕꯒꯤ
ꯗ ꯑ ꯐꯥꯌꯦ ꯑꯗꯨꯗꯤ
ꯐꯕꯅꯦ ꯅꯣꯏꯔꯣꯝꯗꯥꯗꯤ
ꯑꯩꯈꯣꯏꯗꯁꯨ ꯎ ꯄꯥꯟ ꯌꯥꯝꯅꯁꯨ ꯍꯥꯎꯋꯤꯅ
ꯑꯩꯒꯤ ꯎꯄꯥꯜꯗꯨ ꯀꯩꯅꯣ ꯑ ꯑꯆꯧꯕ ꯂꯩꯌꯦꯦ ꯑꯗꯨꯁꯨ ꯃꯤꯒꯤꯅꯤꯅ ꯁꯣꯏꯗꯤꯦꯞ
ꯎꯝ ꯅꯪꯗꯤ ꯆꯥꯛ ꯍꯟꯖꯥꯡꯒꯨꯝꯕ ꯊꯣꯡꯕ ꯍꯩꯕ꯭ꯔꯣ
ꯍꯩꯗ꯭ꯔꯗꯤ ꯏꯆꯦꯕꯨ ꯆꯥꯛ ꯏꯟꯁꯥꯡ ꯊꯣꯡꯕ ꯍꯩꯇ꯭ꯔꯗꯤ ꯑꯁ ꯀꯅꯥꯅ ꯍꯥꯏꯒꯦꯔꯣ
ꯑꯦ ꯏꯆꯦ ꯋꯥ ꯀꯥꯏꯅ ꯍꯣꯏꯃ ꯁꯤꯔꯦ
ꯦ ꯏ ꯆꯦꯅꯤꯅꯦ ꯑꯁ ꯑ
ꯑꯦ ꯏꯆꯦꯅꯤ ꯀꯥꯏ ꯎꯝ
ꯏꯆꯦꯀꯑꯣ
ꯍ ꯍꯣꯏ ꯍꯣꯏ ꯏꯆꯤ ꯀꯣꯕꯤꯒꯤ ꯏꯆꯦꯔ ꯏꯗꯣꯝ ꯆꯥꯔꯥ ꯀꯦꯗꯣ ꯑꯣꯏꯕꯤꯒꯦ
ꯅꯪ ꯅ ꯀꯧꯅꯤꯃꯤꯗ ꯊꯝ ꯀ
ꯅꯪꯗꯤ ꯅꯪꯒꯤ ꯈꯨꯟꯖ ꯇꯥꯕ ꯅꯪꯁ ꯃꯤ ꯄꯤꯛꯅꯤꯛ ꯍꯥꯏ ꯃꯥꯂꯦꯗ ꯅꯠꯇ꯭ꯔꯣ
ꯄꯤꯛꯅꯤꯉꯥꯏ ꯍꯥꯏꯕ꯭ꯔꯣ ꯑꯩꯒꯤ ꯑꯩꯔꯣ
ꯍꯣꯏ
ꯋꯥꯡꯗꯦ ꯌꯥꯝ ꯅꯦꯝꯃꯁꯨ ꯅꯠꯇꯦ
ꯑꯗꯨꯅꯦ ꯃꯥ ꯑꯄꯤꯛꯄꯤ ꯍꯥꯏꯅꯀꯣ ꯃꯤꯗꯨꯗꯤ
ꯑꯩꯒꯤ ꯑꯩꯒꯤ ꯈꯨꯟꯖꯦꯜꯗꯣ ꯌꯥꯝ ꯄꯤꯛꯄ꯭ꯔꯣ
ꯑ ꯑꯗꯨꯗꯤ ꯆꯥꯎ ꯍꯟꯈꯒꯦ ꯀꯣ ꯆꯥꯎ ꯍꯜꯂꯒꯦ
ꯑ
ꯅꯣꯛꯅꯤꯡꯗꯔꯣꯅꯤ ꯅꯪꯗꯤ ꯑꯁꯨ ꯅꯧꯗꯦ ꯑꯅꯪ ꯇꯨꯃꯤꯅ ꯂꯩꯕ
ꯑꯩꯗꯤ ꯀꯗꯤꯗꯕ ꯅꯪ ꯣ ꯑ
ꯑꯁ ꯎ
ꯍꯣ
ꯀꯩꯅꯩꯅꯣ ꯅꯟꯗꯤ ꯈꯨꯟꯗ ꯑꯗꯨꯝ ꯂꯩꯕꯔꯣ
ꯑ